ꯍꯜꯂꯣ
ꯍꯜꯂꯣ ꯇꯥꯔꯕ‌ꯣ
ꯑꯥ ꯇꯥꯗꯔꯦ ꯇꯥꯗꯔꯦ
ꯑꯥ ꯏꯇꯥꯎꯕꯨ ꯀꯩꯗꯧꯔꯤꯅꯣ
ꯑ ꯑꯩꯁꯦ ꯆꯥꯛꯇ‌ꯣꯛꯄꯒꯤ ꯑꯩꯈ‌ꯣꯏꯒꯤ ꯆꯥꯎꯀꯔꯤꯗ ꯐꯝꯃꯝꯕꯅ‌ꯦ
ꯁꯨꯝꯗꯧꯕꯅꯦ ꯑꯩꯈꯣꯏ ꯋꯥꯔꯤꯁꯦ ꯉꯁꯤꯁꯦ ꯑꯩꯁꯦ ꯌꯥꯝ ꯕꯤꯠꯁ‌ꯦ ꯌꯥꯝ ꯇꯦꯛꯄ ꯍꯥꯏꯇꯥꯔꯦ ꯑꯗꯨꯒ ꯌꯥꯁꯨ ꯌꯥꯝ ꯍꯤꯒꯠꯄ ꯍꯥꯏꯇꯥꯔꯦꯀꯣ ꯈꯪꯗꯦꯗ ꯋꯥꯔꯤ ꯋꯥꯇꯥꯏ ꯏꯇꯥꯎꯒ ꯇꯧꯔꯒ ꯁꯨꯝ ꯈꯔ ꯀꯥꯎꯒꯤꯗ꯭ꯔꯅ ꯇꯧꯕꯅꯤ ꯋꯥꯔꯤꯁꯤ ꯀꯩꯅꯣ ꯃꯇꯥꯡ ꯇꯧꯁꯤ ꯃꯔꯨꯞ ꯑꯩꯈꯣꯏꯒꯤ ꯑꯥ ꯎꯝ ꯅꯨꯄꯥ ꯊꯣꯛꯄ ꯑꯩꯈꯣꯏꯒꯤ ꯅꯨꯄꯥ ꯑꯃ ꯑꯣꯏꯒꯦ ꯍꯥꯏꯇꯥꯔꯒ ꯑꯁꯦꯡꯕ ꯅꯨꯄꯥ ꯑꯃ ꯑꯣꯏꯒꯦ ꯍꯥꯏꯇꯥꯥꯔꯒꯗꯤ ꯃꯁꯤꯗ ꯆꯪꯉꯤꯕ ꯒꯨꯟ ꯍꯥꯏꯇꯥꯔꯦꯀꯣ ꯃꯒꯨꯟꯁꯤꯡꯁꯤ ꯀꯔꯤ ꯀꯔꯤꯅꯣ ꯁꯤ ꯃꯇꯥꯡꯗ ꯑꯩꯈꯣꯏ ꯋꯥꯔꯤ ꯇꯧꯁꯤ ꯑꯩꯈꯣꯏꯒꯤ ꯅꯨꯄꯥ ꯊꯣꯛꯄꯁꯤ ꯃꯌꯥꯝꯅ ꯈꯟꯅꯔꯤꯁꯤꯒ ꯑꯩꯈꯣꯏꯅ ꯈꯜꯂꯤꯁꯤꯒꯗꯤ ꯈꯔ ꯈꯦꯠꯅꯩ ꯍꯥꯏꯇꯥꯔꯦꯀꯣ ꯃꯔꯨꯞ ꯑꯗꯨꯅ ꯐꯔꯦ ꯃꯔꯨꯞꯅ ꯃꯗꯨꯏ ꯃꯇꯥꯡꯗ ꯍꯥꯟꯅ ꯍꯥꯏꯐꯦꯠꯇꯪ ꯑꯝꯇꯪ ꯊꯝꯕꯤꯔꯛꯎꯅ‌ꯦ ꯑꯩ ꯒ꯭ꯌꯥꯟ ꯂꯩꯕ꯭ꯔ ꯌ‌ꯦꯡꯒꯦ
ꯑ ꯑꯩ ꯀꯔꯤ ꯅꯨꯄꯥ ꯊꯣꯛꯄ ꯍꯥꯏꯕꯁꯤ ꯀꯔꯤꯕꯨ ꯂꯧꯗꯣꯔꯤꯕꯅꯣ ꯑꯗꯨꯅ‌ꯦ ꯅꯨꯄꯥ ꯊꯣꯛꯄ ꯍꯥꯏꯕꯁꯤ ꯅꯨꯄꯤ ꯌꯥꯝꯅ ꯂꯣꯟꯕꯗꯨꯕꯨ ꯑꯣꯏꯗꯣꯔꯤꯕ꯭ꯔꯥ ꯅꯠꯇ꯭ꯔꯒ ꯅꯨꯄꯤ ꯁꯤꯜꯂ ꯁꯤꯜꯂ ꯀꯣꯏꯕꯗꯨꯕꯨ ꯑꯣꯏꯗꯣꯔꯤꯕ꯭ꯔꯥ
ꯅꯠꯇ‌ꯦ ꯅꯠꯇꯦ ꯃꯔꯨꯞ ꯑꯩꯅ ꯊꯝꯖꯅꯤꯡꯉꯤꯁꯦ ꯑꯩꯈꯣꯏꯒꯤ ꯃꯄꯥꯡꯒꯜ ꯀꯟꯕ ꯃꯔꯧꯁꯤꯡ ꯂꯩꯕ ꯁꯤꯟ ꯆꯥꯝꯃ ꯍꯩꯕ ꯆꯥꯝꯃ ꯃꯥꯄꯨꯅꯦ ꯍꯥꯏꯔꯤꯁꯦ ꯆꯥꯝꯃꯁꯦ ꯍꯩꯒꯗꯕ ꯁꯤꯟꯁ‌ꯦ ꯂꯣꯏꯅꯃꯛ ꯍꯩꯖꯤꯟꯒꯗꯕ ꯍꯥꯏꯇꯥꯔꯦ ꯑꯗꯨꯒ ꯋꯥꯁꯦ ꯉꯥꯡꯊꯣꯛꯄ ꯃꯇꯝꯗꯗꯤ ꯂꯤꯛꯅꯥ ꯃꯃꯜ ꯂꯩꯅ ꯉꯥꯡꯕ ꯑꯗ ꯃꯤꯅ ꯎꯁꯤꯠꯍꯟꯕ ꯃꯤꯠꯇ ꯌꯦꯡꯕꯗ ꯑꯩꯈꯣꯏꯒꯤ ꯃꯤꯁꯦ ꯀꯤꯍꯟꯕ ꯍꯥꯏ ꯇꯥꯔꯦ ꯑꯥ ꯃꯔꯨꯞ ꯑꯩꯁꯦ ꯅꯨꯄꯥ ꯊꯣꯛꯄ ꯊꯣꯛꯇꯧꯗꯤ ꯈꯪꯗꯦ ꯑꯩꯅ ꯌꯦꯡꯕꯗ ꯃꯤꯁꯦ ꯀꯤꯗꯕ ꯑꯝꯇ ꯌꯥꯎꯗ꯭ꯔꯦ ꯇꯥꯔꯦ ꯃꯔꯨꯞ ꯍꯟꯅꯨꯕꯤ ꯐꯥꯎꯕ ꯆꯦꯜꯂꯤꯅꯦ ꯍꯥꯏꯇꯥꯔꯦ
ꯑꯆꯨꯝꯕꯃꯛꯅꯤ ꯃꯔꯨꯞ ꯑꯩꯈꯣꯏꯒꯤ ꯃꯍꯥꯛ ꯈꯪꯅꯖꯕ ꯅꯨꯡꯁꯤꯅꯖꯕ ꯅꯨ ꯄꯨꯡꯐ ꯐꯖꯗ꯭ꯔꯒꯁꯨ ꯌꯦꯡꯕ ꯌꯥꯕ ꯅꯨꯄꯤ ꯄꯨꯔꯒ ꯂꯥꯛꯄꯗ ꯑꯩꯈꯣꯏꯒꯤ ꯁꯛꯁꯦ ꯎꯕꯗ ꯑꯩꯈꯣꯏꯒꯤ ꯑꯗꯨꯒꯨꯝꯂꯕ ꯌꯥꯝꯅ ꯇꯝꯊꯤꯕ ꯌꯦꯡꯕꯗ ꯑꯩꯈꯣꯏꯒꯤ ꯑꯀꯤꯅꯤꯡꯉꯥꯏ ꯑꯀꯤ ꯇꯤꯖꯨꯡꯕꯅ ꯊꯜꯂꯕ ꯁꯛꯁꯤꯡꯁꯤ ꯎꯕꯗ ꯑꯩꯈꯣꯏꯒꯤ ꯃꯥꯡꯗ ꯊꯧꯒꯗꯕꯐꯥꯎ ꯀꯤꯗꯅ ꯑꯩꯈꯣꯏꯒꯤ ꯇꯨꯡꯗ ꯊꯧꯔꯤꯕ ꯑꯗꯨꯒꯨꯝꯂꯕ ꯃꯈꯜ ꯑꯃꯒꯤ ꯃꯤꯑꯣꯏꯅꯤ ꯍꯥꯏꯕ ꯇꯥꯔꯦ ꯑꯩꯈꯣꯏꯁꯦ ꯃꯄꯥꯡꯒꯟ ꯀꯟꯕ ꯀꯟꯗꯕꯗꯨꯗꯤ ꯈꯪꯗ꯭ꯔꯦ ꯃꯤꯅ ꯎꯕꯗꯗꯤ ꯀꯤꯅꯕ ꯑꯩꯈꯣꯏꯒꯤ ꯃꯥꯏꯁꯤꯗꯪ ꯎꯕꯗ ꯑꯉꯥꯡꯗꯨꯒꯤ ꯂꯩꯔꯤꯕ ꯅꯨꯄꯤ ꯑꯉꯥꯡꯗꯨ ꯁꯟ ꯕ꯭ꯔꯃꯟ ꯃꯌꯥꯝ ꯁꯤꯅ ꯑꯗꯨꯛ ꯀꯤ ꯃꯥꯇꯤꯛ ꯀꯤꯈꯔꯦ ꯄꯨꯂꯤꯁꯅꯒ ꯐꯥꯔꯒꯗꯤ ꯑꯩꯈꯣꯏꯁꯤ ꯑꯗꯨꯛꯀꯤ ꯃꯇꯤꯛ ꯑꯩꯈꯣꯏꯒꯤ ꯋꯥ ꯉꯥꯡꯕ ꯅꯡꯗꯕꯤꯗ ꯑꯩꯈꯣꯏ ꯐꯨꯒꯗꯕ ꯁꯛꯇꯥ ꯑꯗꯨꯃꯥꯏꯅ ꯐꯪꯕꯁꯦ ꯃꯔꯨꯞ
ꯑꯁ ꯃꯔꯨꯞꯀꯤꯒ ꯑꯩꯒ ꯆꯞ ꯃꯥꯟꯅꯩ ꯑꯩꯗꯤ ꯑꯩꯁꯨꯅꯦ ꯃꯔꯨꯞ ꯑꯩꯒꯤ ꯁꯛ ꯈꯤꯇꯪ ꯌꯦꯡꯕꯗꯗ ꯑꯩꯈꯣꯏꯒꯤ ꯑꯩꯈꯣꯏ ꯊꯥꯡꯅ ꯌꯥꯟꯖꯟꯅꯤꯡꯕ ꯍꯥꯏ ꯇꯥꯔꯦꯀꯣ ꯃꯣꯏꯅ ꯐꯥꯎꯔꯤꯁꯦ ꯍꯥꯏꯗꯤ ꯁꯝꯅ ꯍꯥꯏꯔꯕꯗ ꯑꯀꯤꯕ ꯍꯥꯏꯕ ꯅꯠꯇꯅ ꯍꯨꯔꯥꯟꯕ ꯃꯥꯟꯕ ꯍꯥꯏ ꯇꯥꯔꯦ ꯁꯛꯁꯦ
ꯎꯝ
ꯑꯩꯁꯨ ꯅꯣꯡꯃ ꯃꯔꯨꯞ ꯑꯩ ꯅꯣꯛꯅꯤꯡꯕ ꯋꯥꯔꯤ ꯑꯃ ꯂꯩ ꯇꯝꯖꯒꯦ ꯑꯩ ꯃꯔꯨꯞ ꯑꯩꯁꯤ ꯖꯤꯝꯗ ꯁꯥꯥꯟꯅ ꯆꯠꯄꯗ ꯃꯣꯏꯅ ꯈꯜꯂꯤꯁꯤ ꯑꯩꯁꯤ ꯖꯤꯝꯗꯒꯤ ꯌꯣꯠ ꯍꯨꯔꯥꯟꯈꯔꯅꯤꯗꯅ ꯃꯤꯅ ꯊꯥꯡꯒꯠꯆꯔꯤꯕ ꯌꯨꯠꯁꯤ ꯃꯨꯜꯂꯒ ꯃꯣꯏꯅ ꯁꯣ ꯂꯣꯟꯁꯤꯜꯂꯒ ꯑꯩꯁꯦ ꯊꯝꯕꯅꯦ ꯃꯔꯨꯞ ꯇꯁꯦꯡꯅ ꯁꯤꯒꯤ ꯊꯧꯗꯣꯛꯁꯤ ꯌꯥꯝ ꯅꯨꯡꯉꯥꯏꯖꯗꯦ ꯑꯗꯨꯒ ꯖꯤꯝꯁꯤꯗ ꯑꯩꯅ ꯏꯀꯣꯟ ꯀꯣꯟꯅ ꯂꯩꯍꯧ ꯇꯥꯔꯒꯗꯤ ꯃꯈꯣꯏ ꯆꯤꯡꯅꯕꯅ ꯃꯔꯝ ꯑꯣꯏꯔꯒ ꯑꯩ ꯈꯔ ꯊꯨꯅ ꯍꯟꯕꯤꯅꯕ ꯅꯨꯄꯥꯗꯨꯅ ꯑꯩꯈꯣꯏꯒꯤ ꯁꯨꯝ ꯇꯛꯁꯜꯂꯛꯄ ꯍꯥꯏꯇꯥꯔꯦ ꯑꯗꯒꯤ ꯑꯩꯒꯤ ꯂꯥꯏꯈꯥꯎꯒꯁꯤ ꯏꯃꯨꯡꯗ ꯄꯨꯁꯟ ꯑꯩꯈꯣꯏꯒꯤ ꯖꯤꯝ ꯃꯅꯨꯡꯗ ꯄꯨꯁꯟꯒꯦ ꯌꯥꯗꯕ
ꯎꯝ
ꯍꯣꯏ ꯑꯗꯨꯒꯨꯝꯕ ꯌꯥꯝ ꯊꯧꯗꯣꯛ ꯌꯥꯝ ꯊꯣꯛꯈ꯭ꯔꯦ ꯃꯔꯨꯞ ꯑꯗꯨꯒ ꯌꯥꯝꯅ ꯏꯀꯥꯏꯅꯤꯡꯉꯥꯏꯁꯨ ꯑꯣꯏꯕ ꯑꯗꯨꯒ ꯄꯨꯛꯅꯤꯡꯁꯨ ꯅꯨꯡꯁꯤꯕ ꯑꯃ ꯍꯥꯏꯇꯥꯥꯔꯒꯗꯤ ꯑꯩꯁꯦ ꯑꯩꯈꯣꯏ ꯏꯕꯣꯛ ꯅꯥꯕꯒꯤ ꯑꯩꯁꯦ ꯍꯣꯁꯄꯤꯇꯥꯜꯗ ꯆꯠꯄꯗ ꯅꯔ꯭ꯁ ꯅꯨꯄꯤ ꯑꯃꯅ ꯑꯩꯈꯣꯏꯒꯤ ꯏꯕꯣꯛꯀꯤ ꯁꯤꯔꯤꯟ꯭ꯁ ꯊꯤꯜꯂꯝꯗꯥꯏꯁꯤꯗ ꯑꯩꯉꯣꯟꯗ ꯍꯦꯛ ꯍꯥꯏꯐꯦꯠ ꯌꯦꯡꯈꯠꯂꯛꯄ ꯃꯤꯠ ꯆꯥꯟꯅꯔꯨꯕꯗꯒꯤ ꯊꯤꯟꯒꯗꯕ ꯃꯐꯝꯗꯨ ꯊꯤꯟꯗꯗꯅ ꯊꯤꯜꯂꯣꯏꯗꯕ ꯃꯐꯝ ꯊꯤꯟꯖꯤꯜꯂꯨꯗꯅ ꯑꯁ ꯑꯗꯨꯏ ꯁꯤꯟꯗꯨ ꯕꯦꯔꯥ ꯑꯃꯅꯤ ꯃꯗꯨꯗꯒꯤ ꯑꯩ ꯑꯃꯨꯛ ꯍꯟꯅ ꯍꯣꯁꯄꯤ ꯇꯥꯜꯗ ꯆꯠꯆꯈꯤꯗꯔꯦ ꯃꯔꯨꯞ ꯌꯥꯝ ꯅꯨꯡꯉꯥꯏꯇꯕ ꯊꯧꯗꯣꯛꯅꯤꯗ
ꯑꯣ ꯑꯣꯀꯦ ꯑꯗꯨꯕꯨ ꯃꯔꯨꯞꯀꯤ ꯋꯥꯇꯥ ꯑꯁꯤꯗꯤ ꯃꯁꯦ ꯑꯗꯨꯛꯀꯤ ꯃꯇꯤꯛ ꯄꯥꯡꯒꯜ ꯀꯟꯗ꯭ꯔꯒꯁꯨ ꯑꯗꯨꯛꯀꯤ ꯃꯇꯤꯛ ꯃꯤꯅꯥ ꯀꯤꯅꯥꯕꯥ ꯑꯃ ꯑꯣꯏꯔꯦ ꯑꯩꯈꯣꯏꯒꯤ ꯃꯤꯅ ꯍꯦꯛ ꯌꯦꯡꯕꯗ ꯐꯨꯅꯤꯡ ꯁꯛꯇꯥ ꯆꯦꯟꯂꯤ ꯍꯥꯏꯕꯁꯤꯅꯤ ꯁꯣꯏꯗꯅꯃꯛꯀꯤ ꯆꯦꯜꯂꯝꯒꯅꯤ ꯍꯥꯏꯗꯅ ꯊꯥꯖꯩ ꯃꯔꯨꯞꯀꯤ ꯋꯥꯉꯥꯡ ꯁꯉꯥꯡꯁꯤꯅꯁꯨ ꯇꯥꯛꯑꯦ ꯑꯗꯨꯝ ꯃꯔꯨꯞꯁꯦ ꯌꯥꯝ ꯊꯤꯅ ꯑꯩꯈꯣꯏꯒꯤ ꯃꯤꯅ ꯍꯦꯛ ꯇꯥꯕꯗ ꯐꯨꯅꯤꯡꯕ ꯑꯩꯈꯣꯏꯒꯤ ꯈꯣꯟꯖꯦꯜ ꯆꯦꯜꯂꯦ ꯍꯥꯏꯕꯗꯣ ꯑꯗꯨꯝ ꯑꯩꯈꯣꯏꯒꯤ ꯃꯔꯨꯞꯀꯤ ꯈꯣꯟꯖꯦꯜꯁꯤꯅ ꯇꯥꯔꯦ ꯑꯗꯨ ꯃꯔꯨꯞ ꯑꯇꯣꯞꯄ ꯀꯔꯤ ꯀꯔꯤ ꯅꯣꯛꯅꯤꯡꯕ ꯑꯩꯈꯣꯏꯒꯤ ꯕꯖꯥꯔꯗ ꯀꯩꯗ ꯊꯣꯛꯎꯕ ꯃꯤꯅꯒ ꯍꯥꯏꯗꯤ ꯃꯥꯏ ꯃꯥꯏ ꯅꯨꯄꯤ ꯄꯨꯔꯛꯄ ꯃꯇꯝꯗꯒ ꯃꯔꯨꯞꯁꯦ ꯎꯔꯒ ꯀꯤꯕꯒꯗꯤ ꯐꯥꯎꯈꯤꯕꯒꯗꯤ ꯂꯩꯕꯤꯗꯕ꯭ꯔ
ꯑꯁ ꯇꯧꯔꯨꯅꯤ ꯃꯔꯨꯞ ꯇꯁꯦꯡꯅ ꯑꯩꯁꯤ ꯍꯛꯆꯥꯡꯁꯤꯅ ꯈꯔ ꯄꯥꯔꯝꯕ ꯑꯣꯏ ꯇꯥꯔꯒꯗꯤ ꯑꯩꯅ ꯋꯥꯁꯤ ꯀꯟꯅ ꯀꯟꯅ ꯉꯥꯡꯉꯒꯁꯨ ꯃꯤꯅ ꯎꯠꯁꯤꯠ ꯂꯣꯏꯗꯕꯅꯤ ꯑꯗꯨꯕꯨ ꯑꯩꯁꯨ ꯕꯣꯗꯤꯒꯤ ꯐꯤꯕꯝꯁꯤꯅꯁꯨ ꯑꯩꯈꯣꯏꯒꯤ ꯏꯔꯣꯏ ꯁꯕꯥꯟ ꯍꯥꯏꯒꯗ꯭ꯔ ꯍꯥꯏꯗꯤ ꯂꯥꯏꯕꯛ ꯐꯗꯅ ꯅꯠꯇꯕ ꯂꯥꯏꯕꯛ ꯊꯤꯗꯅ ꯈꯔ ꯆꯥꯎꯖꯔꯨꯔꯦ ꯑꯩ ꯌꯣꯠꯁꯨ ꯈꯔ ꯄꯥꯏꯖꯔꯨꯕ ꯃꯇꯝ ꯈꯔ ꯑꯩꯈꯣꯏꯁꯤ ꯑꯩ ꯖꯤꯝ ꯈꯔ ꯆꯠꯆꯔꯝꯃꯦ ꯍꯥꯏꯇꯥꯔꯦ ꯃꯔꯝ ꯑꯗꯨꯅ ꯑꯩꯅ ꯉꯥꯡꯊꯣꯔꯛꯄ ꯑꯩꯒꯤ ꯌꯦꯡꯊꯣꯔꯛꯄ ꯃꯤꯠꯌꯦꯡ ꯑꯩꯅ ꯁꯣꯝꯗꯗꯤ ꯃꯤꯠ ꯇꯨ ꯅꯨꯡꯁꯥ ꯁꯥꯕꯒꯤ ꯁꯨꯁꯟꯖꯔꯒ ꯌꯦꯡꯖꯔꯨꯕꯅꯤ ꯏꯆꯝ ꯆꯝꯅ ꯅꯨꯄꯤ ꯃꯆꯥ ꯑꯝꯗ ꯑꯗꯨ ꯃꯥꯗꯤ ꯀꯤꯕꯣꯏ ꯂꯥꯛꯄꯣꯏ ꯃꯥꯒ ꯂꯥꯛꯄꯅ ꯑꯩ ꯅꯨꯄꯥꯗꯨꯅ ꯈꯔ ꯊꯨꯅ ꯆꯠꯅꯕ ꯑꯗꯨꯅ ꯒꯥꯔꯤꯗ ꯇꯣꯡꯈꯠꯂꯒ ꯀꯟꯅ ꯊꯧꯕꯒꯤꯒꯨꯝꯕ ꯑꯗꯒꯤ ꯂꯝꯕꯤ ꯁꯤꯗꯒꯥꯏꯅ ꯒꯥꯔꯤ ꯃꯆꯥ ꯊꯧꯔꯒ ꯂꯥꯛꯄꯁꯤꯗ ꯑꯩꯒꯤ ꯃꯥꯅꯒ ꯒꯥꯔꯤ ꯊꯧꯔꯝꯕꯁꯤꯡꯁꯤꯅ ꯑꯩꯒꯤ ꯃꯥꯒꯤ ꯇꯨꯡꯗꯤꯟꯅꯔꯦ ꯈꯟꯗꯅ ꯈꯥꯝ ꯑꯃꯒ ꯂꯩꯍꯧꯕꯁꯨ ꯀꯣꯡꯒ꯭ꯔꯥꯏꯝꯅꯤꯗꯣ
ꯎꯝ
ꯊꯧꯗꯣꯛ ꯀꯌꯥ ꯑꯁꯤꯗꯒꯤ ꯑꯩ ꯉꯁꯤꯕꯨ ꯑꯩꯈꯣꯏ ꯅꯨꯄꯤ ꯐꯝꯗꯅ ꯂꯩꯖꯔꯤ ꯃꯔꯨꯞ ꯃꯔꯨꯞꯇꯤ ꯀꯃꯥꯏ ꯀꯃꯥꯏ ꯇꯧꯔꯤ
ꯑ ꯃꯔꯨꯞ ꯀꯔꯤꯁꯨ ꯈꯦꯠꯅꯕ ꯀꯔꯤꯁꯨ ꯑꯍꯣꯡꯕ ꯂꯩꯇꯦ ꯑꯩꯁꯨ ꯑꯗꯨꯒꯨꯝꯗꯧꯕ ꯃꯤꯑꯣꯏ ꯑꯃ ꯃꯅꯨꯡ ꯆꯜꯂꯤꯕꯅꯤꯒꯤ ꯃꯔꯨꯞ ꯃꯁꯤ ꯑꯩꯈꯣꯏꯒꯤ ꯏꯔꯥꯟꯗꯤ ꯅꯠꯇꯦ ꯑꯩꯈꯣꯏꯅ ꯊꯤꯅ ꯑꯩꯈꯣꯏꯅ ꯃꯤꯅ ꯀꯤꯅ ꯄꯣꯛꯂꯛꯏꯕꯁꯦ ꯑꯩꯈꯣꯏꯒꯤ ꯏꯔꯥꯟꯗꯤ ꯅꯠꯇꯦ ꯑꯩꯈꯣꯏꯕꯨ ꯑꯣꯣꯛꯄꯤꯔꯛꯔꯤꯕ ꯑꯩꯈꯣꯏꯕꯨ ꯁꯦꯝꯕꯤ ꯁꯥꯕꯤꯔꯤꯕꯗꯨꯒꯤ ꯃꯔꯥꯅꯤ ꯍꯥꯏꯅ ꯊꯝꯖꯒꯦ ꯃꯔꯝꯗꯤ ꯃꯈꯣꯏꯅ ꯐꯖꯅ ꯃꯤꯅ ꯍꯦꯛ ꯌꯦꯡꯕꯗ ꯁꯇꯥ ꯅꯨꯡꯁꯤꯅ ꯄꯣꯛꯄꯤ ꯆꯟꯕ ꯇꯥꯔꯒꯗꯤ ꯑꯩꯈꯣꯏꯁꯨ ꯃꯤꯅ ꯍꯦꯛ ꯎꯕꯗꯒ ꯀꯩꯅꯣ ꯇꯧꯅꯤ ꯍꯥꯏꯖꯔꯤꯕ ꯑꯗꯒꯤ ꯅꯨꯄꯤ ꯑꯉꯥꯡꯅꯉꯦ ꯎꯕꯗ ꯄꯥꯝꯕ ꯑꯗꯣ ꯍꯧꯖꯤꯛꯀꯤ ꯃꯇꯝꯁꯤꯗꯗꯤ ꯑꯩꯈꯣꯏ ꯅꯨꯄꯤ ꯑꯉꯥꯡꯅ ꯍꯦꯛ ꯎꯕꯒ ꯄꯥꯝꯒꯗ꯭ꯔꯥ ꯍꯥꯏꯕ ꯑꯩꯈꯣꯏ ꯌꯦ ꯑꯉꯥꯡ ꯍꯦꯛ ꯎꯕꯒ ꯀꯤꯕꯒꯨꯝꯕ ꯑꯩꯈꯣꯏꯒꯤ ꯊꯃꯣꯏꯗ ꯀꯤ ꯇꯨꯒꯤ ꯀꯥꯎꯕ ꯑꯗꯒꯤ ꯃꯅꯥꯛꯇꯒ ꯍ‌ꯦꯛ ꯁꯝꯃꯒ ꯆꯠꯄ ꯀꯤꯕ ꯑꯣꯏꯅ ꯎꯕ ꯍꯥꯏꯇꯥꯔꯦꯅꯦ ꯑꯩꯈꯒꯤ ꯂꯝꯕꯤꯗꯒ ꯑꯩꯈꯣꯏꯒꯤ ꯅꯨꯄꯤ ꯅꯍꯥ ꯈꯔ ꯂꯥꯛꯄꯁꯤ ꯑꯩ ꯑꯩꯒ ꯂꯩꯔꯝꯃꯒꯗꯤ ꯑꯗꯨꯝ ꯑ ꯃꯣꯏꯅ ꯂꯩꯒꯦ ꯈꯜꯂꯤꯕ ꯄꯣꯠꯇꯣ ꯂꯩꯗꯕꯤꯗ ꯑꯗꯨꯝ ꯗꯨꯀꯥꯟꯗ ꯑꯗꯨꯝ ꯑꯗꯨꯝ ꯍꯜꯂꯒ ꯆꯠꯈ꯭ꯔꯦ ꯍꯥꯏꯖꯕ ꯇꯥꯔꯦꯅꯦ ꯑꯗꯨꯅ ꯀꯌꯥ ꯑꯃ ꯑꯩꯈꯣꯏꯒꯤ ꯆꯔꯥ ꯍꯦꯟꯕꯗꯨ ꯀꯌꯥ ꯑꯃ ꯀꯣꯡꯒꯥꯡꯅꯤ ꯑꯩꯅ ꯂꯦꯁꯤꯟꯗꯨꯅ ꯂꯩꯕꯅ
ꯑꯗꯨ ꯃꯁꯤ ꯌꯥꯝ ꯄꯦꯟꯗꯦ ꯑꯩ ꯌꯥꯝꯅ ꯆꯥꯎꯅ ꯑꯩꯈꯣꯏ ꯄꯦꯟꯗꯕ ꯐꯣꯡꯗꯣꯛꯆꯔꯤ ꯃꯁꯤ ꯑꯩꯈꯣꯏꯒꯤ ꯏꯔꯥꯟ ꯅꯠꯇꯦ ꯍꯣꯏ ꯎꯇꯤꯕꯨꯗꯤ ꯈꯔ ꯆꯣꯛꯆꯩ ꯑꯗꯨ ꯑꯣꯏꯕ ꯇꯥꯔꯒꯁꯨ ꯑꯩꯈꯣꯏ ꯑꯗꯨ ꯀꯅ ꯅꯨꯄꯤꯗ ꯑꯩꯈꯣꯏ ꯑꯗꯨꯛ ꯌꯥꯝꯅ ꯆꯣꯞꯄꯗꯤ ꯅꯠꯇꯦ ꯑ ꯍꯧꯖꯤꯛ ꯍꯧꯖꯤꯛꯁꯨ ꯅꯨꯄꯤꯕꯨꯗꯤ ꯌꯦꯡꯖꯔꯤ ꯃꯔꯨꯞꯛꯀꯤ ꯋꯥꯈꯜꯂꯣꯟꯗꯗꯤ ꯃꯁꯦ ꯑꯩꯈꯣꯏꯒꯤ ꯏꯔꯥꯅꯤꯅ ꯂꯩꯕ ꯅꯠꯇꯒ ꯀꯔꯝꯕ ꯀꯔꯤ ꯀꯔꯤ ꯁꯣꯏꯔꯛꯄꯗꯒꯤ ꯑꯣꯏꯔꯛꯄꯅꯦ ꯂꯩ
ꯇꯁꯦꯡꯕꯗꯤ ꯃꯔꯨꯝ ꯃꯁꯤ ꯑꯩꯈꯣꯏꯅ ꯂꯥꯟꯕꯗꯤ ꯂꯥꯟꯕ ꯅꯠꯇꯦ ꯇꯧꯋꯤꯒꯨꯝꯁꯨ ꯑꯩꯈꯣꯏꯒꯤ ꯁꯛ ꯈꯛꯇ ꯅꯠꯇꯅ ꯋꯥꯉꯥꯡꯖꯤꯖꯨ ꯀꯔꯥꯏꯗꯅꯣꯃ ꯑꯩꯈꯣꯏ ꯒ꯭ꯔꯥꯃꯥ ꯑꯃ ꯁꯣꯏꯕ ꯍꯥꯏꯇꯥꯔꯦ ꯃꯤꯅ ꯀꯧꯔꯛꯄ ꯃꯇꯝꯗ ꯑꯦ ꯍꯥꯎ ꯑ ꯍꯣꯏ ꯑꯅ ꯈꯨꯝꯕꯩ ꯃꯍꯨꯠꯇ ꯍꯨꯏ ꯅ ꯇꯧꯕ ꯁꯤꯒꯨꯝꯕ ꯑꯩꯈꯣꯏꯒꯤ ꯈꯣꯟꯁꯤ ꯌꯥꯝ ꯍꯥꯎꯇꯕ ꯍꯥꯏꯇꯥꯔꯦ ꯃꯔꯨꯞꯀꯣ ꯑꯩꯈꯣꯏꯒꯤ ꯂꯨꯄꯥ ꯇꯔꯥꯒꯤ ꯌꯨ ꯊꯛꯑꯒ ꯈꯔꯨꯡꯗꯤ ꯉꯥꯎꯋꯦꯒꯤ ꯃꯑꯣꯡꯗ ꯀꯣ ꯈꯤꯇꯪ ꯅꯤꯁꯥ ꯄꯥꯟꯕꯒ ꯍꯦꯛꯇ ꯂꯩꯀꯥꯏꯁꯤ ꯄꯨꯂꯞ ꯁꯨꯞꯆꯜꯂ ꯂꯪꯒꯦ ꯍꯥꯏꯕꯒꯤ ꯋꯥꯉꯥꯡ ꯇꯧꯕ ꯍꯥꯏꯇꯥꯔꯦ꯫ ꯃꯁꯤꯁꯤꯅꯅꯦ ꯃꯁꯤ ꯃꯤꯅꯖꯨ ꯑꯩꯈꯣꯏꯅꯗꯤ ꯈꯜꯂꯨꯕꯅꯦ ꯃꯔꯨꯞ ꯑꯩꯈꯣꯏ ꯀꯤꯕꯒꯤ ꯑꯣꯏꯔꯝꯒꯗ꯭ꯔꯥꯅ ꯇꯁꯦꯡꯅ꯫ ꯃꯤ ꯑꯉꯥꯎꯕꯒ ꯃꯥꯟꯅꯕ ꯇꯜꯂꯤꯅ ꯃꯣꯏꯁꯤ ꯑꯣꯟꯊꯣꯛꯄ ꯑꯣꯏꯔꯝꯃꯦ ꯃꯔꯨꯞ꯫
ꯎꯝ꯫
ꯅꯨꯡꯉꯥꯏꯇꯕ ꯋꯥꯔꯤ ꯀꯌꯥ ꯑꯝꯅꯤꯗ꯫ ꯃꯔꯛꯁꯤꯗ ꯁꯦꯟ ꯅꯨꯡ ꯇꯥꯟꯗꯕꯁꯨ ꯌꯥꯗꯦ ꯁꯦꯟ ꯅꯨꯡ ꯇꯥꯟꯕ ꯆꯠꯂꯤ ꯊꯕꯛ ꯑꯃ ꯇꯧꯔꯤ ꯑꯣꯐꯤꯁ ꯑꯝꯗ ꯃꯦꯅꯦꯖꯔꯗꯨ ꯅꯨꯄꯤ ꯑꯣꯏꯔꯝꯕꯗꯨꯗ ꯑꯩꯗꯤ ꯁꯨꯝꯅꯒꯤ ꯑꯩꯈꯣꯏ ꯕꯣꯁꯅꯦꯗꯅ ꯀꯧꯗꯅ ꯉꯥꯡꯗꯅ ꯌꯦꯡꯖꯔꯨꯕꯅꯤ ꯀꯔꯤ ꯈꯜꯂꯑꯕꯅꯣ ꯈꯪꯗꯦ ꯐꯥ꯭ꯌꯔ ꯇꯧꯊꯣꯔꯛꯏ꯫ ꯑꯩ ꯃꯇꯨꯡꯗꯒꯤ ꯑꯃꯨꯛ ꯍꯟꯅ ꯏꯟꯇꯔꯚ꯭ꯌꯨ ꯆꯠꯇ꯭ꯔꯦ ꯏꯟꯇꯔꯚ꯭ꯌꯨ ꯆꯠꯄꯗꯨꯁꯨ ꯑꯩ ꯇꯁꯦꯡꯅ ꯃꯥꯒꯤ ꯂꯩꯖꯔꯤꯕ ꯁꯅꯥ ꯂꯤꯛꯇ ꯂꯧꯔꯒ ꯆꯦꯟꯕꯤꯈ꯭ꯔꯣꯏ ꯀꯔꯤꯅꯣꯕ ꯑꯩꯟ ꯈꯨꯝꯗꯣꯏꯁꯤ ꯃꯔꯨꯞ
ꯎꯝ꯫
ꯑꯩ ꯒ꯭ꯌꯥꯟ ꯇꯥꯖꯗ꯭ꯔꯦ ꯍꯥꯏꯇꯥꯥꯔꯦ ꯊꯧꯗꯣꯛ ꯃꯌꯥꯝ ꯑꯁꯤꯅ ꯃꯔꯨꯞꯇꯤ ꯀꯔꯤ ꯀꯔꯤ ꯅꯣꯛꯅꯤꯡꯕ ꯅꯠꯇ꯭ꯔꯒ ꯅꯨꯡꯁꯤꯕ ꯅꯨꯡꯉꯥꯏꯇꯕ ꯊꯧꯗꯣꯛ ꯑꯃꯇꯪ ꯇꯝꯕꯤꯌꯨꯗꯅ꯫
ꯃꯔꯨꯞꯀꯤ ꯑ ꯋꯥꯍꯩꯗꯣ ꯍꯦꯛ ꯇꯥꯕꯗ ꯊꯥꯖꯩ ꯃꯔꯝꯗꯤ ꯃꯔꯨꯞ ꯀꯣꯟꯗꯥ ꯗꯨꯗ ꯇꯥꯛꯑꯦ ꯍꯥꯏꯗꯤ ꯁꯣꯏꯗꯅꯃꯛꯀꯤ ꯇꯧꯔꯝꯒꯅꯤ ꯍꯥꯏꯕꯗꯨ ꯊꯥꯖꯖꯩ꯫ ꯑ꯫
ꯀꯔꯤꯅꯣꯅꯦ ꯍꯥꯏꯖꯤ
ꯑꯩꯒꯤꯗꯤ ꯃꯔꯨꯞ ꯊꯣꯏꯗꯣꯛꯄ ꯑꯗꯨꯒꯨꯝꯕꯗꯤ ꯂꯩꯖꯗ꯭ꯔꯦ ꯑꯗꯨꯝ꯫ ꯍꯣꯏ ꯍꯣꯏ ꯅꯨꯄꯤ ꯑꯉꯥꯡꯅꯗꯤ ꯑꯗꯨꯛꯀꯤ ꯃꯇꯤꯛ ꯀꯤꯕ ꯃꯤꯑꯣꯏ ꯑꯃꯗꯤ ꯑꯣꯏꯖꯔꯣ ꯐ ꯉꯝꯖꯔꯦ ꯑꯩꯅ ꯀꯨꯏꯅ ꯑꯩꯈꯣꯏꯒꯤ ꯃꯇꯝ ꯀꯨꯏꯕꯗꯒꯤ ꯍꯣꯠꯅꯖꯔꯛ ꯄꯗꯨꯒꯤ ꯃꯍꯩ ꯌꯥꯟꯕ ꯑꯣꯏꯅ ꯑꯩꯈꯣꯏꯒꯤ ꯅꯨꯄꯤ ꯑꯉꯥꯡꯅ ꯍꯦꯛ ꯎꯕꯗ ꯀꯤꯕ ꯍꯥꯏꯕ ꯑꯗꯨꯝꯕꯗꯤ ꯑꯣꯏꯕ ꯉꯝꯖꯔꯦ꯫ ꯃꯔꯨꯞꯀꯤꯗꯤ ꯀꯔꯤ ꯀꯔꯤ ꯍꯣꯠꯅꯖꯔꯛꯄꯅꯤꯅ ꯀꯔꯤ ꯀꯔꯤ ꯒꯥꯔꯤ ꯐꯪꯕꯤꯕꯒꯦ ꯃꯔꯨꯞ꯫ ꯇꯦꯟꯇꯛꯅ ꯊꯝꯕꯤꯌꯨ ꯂꯣꯏꯁꯤꯜꯂꯛꯄꯖꯤꯗ꯫
ꯌꯥꯝꯅ ꯅꯨꯡꯁꯤꯕ ꯋꯥꯔꯤ ꯑꯝꯖꯨ ꯂꯩ ꯑꯩꯒꯤ꯫ ꯀꯩꯅꯣꯅꯤ ꯃꯁꯛꯁꯤ ꯈꯪꯃꯟꯗꯗꯅ꯫ ꯀꯣ ꯑꯩꯒꯤ ꯑꯄꯣꯛꯄ ꯏꯃꯥꯁꯤꯅꯕꯨꯛꯇ ꯐꯠꯇꯕ ꯅꯨꯄꯥ ꯂꯥꯛꯑꯦꯅ ꯆꯦꯟꯒꯤꯕꯅꯤ ꯍꯥꯏꯇꯥꯔꯦ꯫ ꯅꯝꯕꯤꯗ ꯅꯨ ꯇꯥꯡꯗ ꯇꯁꯦꯡꯅ ꯃꯁꯤꯕꯨꯗꯤ ꯅꯨꯡꯉꯥꯏꯖ ꯗꯦ꯫ ꯑꯩ ꯏꯁꯣꯔꯕꯨ ꯌꯥꯝ ꯋꯥꯔꯧꯋꯤ꯫ ꯑꯩ ꯍꯥꯏꯗꯤ ꯇꯊꯤ ꯁꯥꯊꯤꯕ ꯃꯤ ꯑꯃ ꯑꯣꯏꯇꯥꯥꯔꯒꯁꯨ ꯈꯪꯅꯔ ꯃꯇꯨꯡ ꯀꯧꯅꯔ ꯃ ꯇꯨꯡꯗ ꯆꯦꯟꯒꯤꯕꯅ ꯈꯔ ꯃꯈꯩ ꯌꯦꯡꯗ꯭ꯔꯤꯉꯩꯗ ꯈꯣꯟꯖꯦꯜꯗꯪ ꯇꯥꯕꯗ ꯅꯠꯇ꯭ꯔꯒ ꯃꯤꯠꯇꯪ ꯌꯦꯡꯕꯗ꯫ ꯅꯠꯇꯦ ꯃꯔꯨꯞ ꯁꯥꯈ꯭ꯔꯕ ꯅꯨꯡꯁꯥꯁꯤꯗꯩ ꯃꯤꯠ ꯂꯥꯎꯊꯣꯛꯑ ꯆꯠꯂꯣ ꯍꯥꯏꯔꯤꯕ꯭ꯔꯣ ꯁꯨꯛꯇ꯭ꯔꯒꯗꯤ꯫ ꯃꯁꯤꯅꯤ ꯌꯥꯝꯅ꯫ ꯅꯨꯡꯉꯥꯏꯖꯗꯦ ꯅꯨꯄꯥ ꯊꯣꯛꯄꯒꯤ ꯃꯇꯥꯡꯁꯤ ꯇꯁꯦꯡꯅ ꯊꯣꯛꯏꯕ ꯑꯩꯈꯣꯏꯅ ꯈꯨꯠꯊꯣꯛꯁꯤ ꯀꯔꯝꯕ ꯅꯨꯄꯥ ꯇꯨ ꯅꯣꯏ ꯒ꯭ꯌꯥꯟ ꯇꯥꯖꯗ꯭ꯔ‌ꯦ ꯃꯔꯨꯞ ꯐꯔꯦ꯫ ꯋꯥꯔꯤ ꯋꯥꯇꯥꯏꯁꯨ ꯅꯨꯡꯉꯥꯏꯔꯤ ꯃꯇꯨꯡꯗꯁꯨ ꯑꯁꯤꯒꯨꯝꯕ ꯋꯥꯔꯤ ꯀꯌꯥ ꯑꯃ ꯇꯧꯁꯤ ꯉꯁꯤ ꯑꯗꯩ ꯃꯔꯨꯞ ꯑꯩꯁꯨ ꯄꯣꯊꯥꯔꯒꯦ ꯃꯔꯨꯞꯁꯨ ꯊꯕꯛ ꯇꯧꯖꯔꯣ꯫
ꯎꯝ ꯐꯒꯅꯤ ꯃꯔꯨꯞ꯫